ꯑ ꯍꯜꯂꯣ ꯇꯥꯕꯤꯕ꯭ꯔꯣ
ꯍꯜꯂꯣ
ꯑꯣꯕ꯭ꯔꯣ ꯇꯕꯤꯔꯔꯕꯣ ꯇꯔ ꯑꯥꯏ ꯇꯥꯏ ꯇꯥ ꯑꯗꯨꯕ
ꯅꯪꯒꯤ ꯈꯣꯟꯟ ꯇꯗꯦ
ꯑꯕꯖꯤꯛꯇ
ꯍꯜꯂꯣ ꯍꯜꯂꯣ
ꯍꯜꯂꯣ
ꯇꯥꯔꯕ ꯑꯩ
ꯁꯥ ꯑꯗꯨꯃ ꯇꯥꯏ ꯇꯥꯏꯌꯦꯦ ꯍꯥꯕ꯭ꯔꯣ ꯇꯥꯕ꯭ꯔꯣ ꯅꯦꯠ ꯑꯣꯟ ꯇꯧꯀꯣ ꯑꯣ ꯌꯥ ꯄ ꯑ ꯍꯜꯂꯣ ꯇꯕꯤꯕ꯭ꯔꯣ
ꯍꯜꯂꯣ
ꯍꯜꯂꯣ ꯕ꯭ꯔꯣ
ꯇꯨ ꯐꯣꯈꯥꯒꯅ ꯀꯣ
ꯍꯦꯜꯂꯣ ꯍꯜꯂꯣ ꯃꯂꯪꯃꯩ
ꯍꯥꯎ ꯀꯥꯏꯃꯤꯁ ꯍꯔ ꯀꯥꯏꯅ ꯍꯥꯎꯖꯤ ꯃ ꯀꯗꯤꯒꯦꯅꯣ ꯀ ꯆꯥꯎꯥꯎ ꯁꯤꯖꯤ ꯀꯝ ꯀꯔꯤꯦ ꯁꯅꯨꯒꯦ
ꯍꯜꯂꯣ ꯇꯥꯗꯕ꯭ꯔꯣ ꯍꯜꯂꯣ ꯑꯗꯕ꯭ꯔꯣ ꯍꯜꯂꯣ ꯍꯜꯂꯣ
ꯃꯃꯗꯦ
ꯅꯪꯒꯤ ꯃꯥꯏꯊꯣꯡꯗꯨꯗ ꯅꯠꯇꯦ ꯅ ꯉꯥꯎꯔꯤꯕ ꯅꯪꯒꯤ ꯁꯝ ꯅꯪꯗꯨꯗ ꯅꯠꯇꯦ ꯑꯩꯅ ꯆꯥꯛꯂꯤꯕ ꯅꯪꯒꯤ ꯃꯥꯏꯊꯣꯡꯗꯨꯗ ꯅꯠꯇꯦ ꯑꯩ ꯉ ꯃꯥꯏꯗꯨꯨꯗꯅꯤ ꯆ ꯃꯗꯨꯨꯔꯅꯤ ꯆ ꯃꯗꯨ ꯔꯅꯤ ꯆ ꯃꯗ ꯔꯅꯤ ꯊ ꯁꯤ ꯏꯉꯀ ꯎꯝ ꯇꯥꯕ꯭ꯔꯣ ꯇꯥꯔꯕ꯭ꯔꯣ ꯇꯥꯗꯕ
ꯅꯪꯅ ꯍꯥꯏꯕ ꯇꯥꯗꯦꯅꯦ ꯑꯩꯅ ꯍꯥꯏꯕ
ꯀꯩ ꯏꯅꯣꯅꯦ ꯇꯔꯔꯕꯣ
ꯍꯜꯂꯣ
ꯍꯜꯂꯣ ꯇꯥ ꯇꯕ꯭ꯔꯣ ꯍꯜꯂꯣ ꯍꯜꯂꯣ ꯍꯜꯂꯣ ꯅꯪ ꯈꯨꯟ ꯇꯥꯏꯅꯦ
ꯍꯜꯂꯣ
ꯍꯜꯂꯣ ꯇꯥꯗ ꯄꯣ ꯍꯜꯂꯣ ꯍꯜꯂꯣ